ꯑꯣ ꯑꯕꯤꯕ꯭ꯔ ꯆ
ꯇꯥꯏꯌꯦ ꯇꯥꯏꯌꯦ ꯅꯪꯒꯤꯗꯣ ꯑꯩꯈꯣꯏꯅ ꯍꯦꯛ ꯌꯥꯗ꯭ꯔꯤꯗꯣ ꯈꯔ ꯈ ꯔꯤꯐ꯭ꯔꯦꯁ ꯔꯤꯐ꯭ꯔꯦꯁ ꯇꯧꯊꯣꯛꯁꯦ ꯑꯩꯒꯤꯁꯨ ꯔꯤꯐ꯭ꯔꯦꯁ ꯔꯤꯐ꯭ꯔꯦꯁ ꯑꯗꯨꯝ ꯇꯧꯊꯣꯛꯑꯦ
ꯑꯣꯀꯦ ꯑꯣꯏꯍꯣꯏꯁꯦ ꯃꯕ꯭ꯔ ꯑꯩ ꯕꯦꯗꯤꯀꯦꯜ ꯍꯥꯔꯕꯦꯜꯒꯤ ꯁꯁꯤꯡꯖꯔꯝꯕꯅꯤ ꯏꯖ
ꯎꯝ
ꯏꯆꯦꯗꯤ ꯀꯩꯁꯤꯟꯗꯣꯏꯅꯣ
ꯑꯩꯗꯤ ꯄꯦꯄꯔ ꯑꯃ ꯏꯅꯦ ꯄꯦꯄꯔ ꯑꯃ ꯐꯣꯡꯅꯦ ꯍꯥꯏꯕ ꯄꯦꯄꯔ ꯑꯃ ꯍꯥꯞꯅꯦ ꯍꯥꯏꯕꯗꯣ
ꯑꯣ ꯍꯥꯞꯇꯣꯔꯕ
ꯄꯦꯄꯔ ꯑꯃ ꯍꯥꯞꯇꯨꯅꯦ ꯑꯗꯨꯒꯤ ꯁꯦꯝꯕꯗꯤ ꯂꯣꯏꯔꯛꯑꯦ ꯑꯣꯖꯥꯅꯍꯥꯟ ꯌꯦꯡꯉꯛꯑꯦ ꯑꯗꯨꯒ ꯈꯔꯒ ꯄꯔꯛꯑꯣ ꯍꯥꯏꯌꯦ ꯑꯗꯨ ꯑꯗꯨꯒꯤ ꯍꯌꯦꯡ ꯅꯗ ꯄꯤꯔꯛꯒꯦꯅ ꯑꯃꯨꯛꯀ ꯁꯤꯟꯗꯣꯛꯄ
ꯑꯗꯨꯗꯤ ꯄꯦꯄꯌꯔ ꯁꯤꯟꯕ ꯑꯩꯈꯣꯏꯒꯤ ꯃꯇꯥꯡꯗ ꯁꯤ ꯏꯔꯤꯉ
ꯑꯩ ꯀꯩꯅꯣ ꯇꯧꯋꯦ ꯈꯌꯨꯝ ꯅꯣꯡꯗꯝ ꯀꯥꯎꯗ
ꯃꯤꯅ ꯍꯥꯟꯅ ꯏꯈ꯭ꯔꯕ ꯋꯥꯔꯤꯔꯣ ꯅꯪꯅ ꯁꯦꯝꯕꯤꯔꯣ
ꯅꯠꯇꯦ ꯃꯣꯏꯅ ꯍꯥꯟꯅ ꯏꯕ ꯋꯥꯔꯤꯁꯦ ꯑꯩꯈꯣꯏꯅ ꯃꯅꯨꯡꯗ ꯀꯔꯤ ꯅꯩꯅꯕ ꯌꯥꯏ ꯀꯔꯤ ꯀꯔꯤ ꯄꯨꯊꯣꯛꯄ ꯌꯥꯏ ꯍꯥꯏꯅ ꯇꯥꯛꯂꯗꯨꯕ ꯉꯁꯤꯗꯤ ꯅꯪꯒꯤ ꯅꯪꯒꯤ ꯂꯥꯏꯔꯤꯛꯀꯤ ꯃꯔꯝꯗ ꯈꯔ ꯇꯥꯛꯑꯣ ꯑꯩꯉꯣꯟꯗ ꯑꯩꯒꯤ ꯃꯔꯝꯗ ꯑꯩꯒꯤ ꯂꯥꯏꯔꯤꯛꯀꯤ ꯃꯔꯝꯗꯁꯨ ꯈꯔ ꯇꯥꯛꯂꯛꯀꯦ
ꯑꯩꯈꯣꯏꯒꯤ
ꯅꯪ ꯑꯁꯤꯗꯨꯅ ꯀꯩ ꯃꯇꯥꯡꯗꯅꯣꯕ
ꯍꯔꯕꯤꯜ ꯗ꯭ꯔꯣꯛ ꯍꯥꯏꯥꯏꯗꯤ ꯑꯥꯏꯗꯤꯕꯦꯗꯔ ꯀꯩ ꯂꯩꯔꯤꯕ ꯁꯩꯁꯦ
ꯑꯥ
ꯁꯤꯒꯤ ꯃꯇꯥꯡꯗ ꯇꯝꯕꯁꯤꯅ
ꯑꯣ
ꯑꯔꯤꯁꯊꯥ ꯑꯗꯒꯤꯗꯤ ꯑꯔꯤꯁꯊꯥꯒ ꯑꯁꯣꯀꯟꯗꯥꯒ ꯀꯩꯅꯣ ꯑꯅꯤ ꯂꯩꯕꯅꯤ ꯃꯣꯏꯁꯤꯅ ꯑꯔꯤꯁꯊꯥꯁꯤꯅ ꯁ ꯃꯩꯗ ꯐꯨꯠꯂꯒ ꯁꯦꯝꯕ ꯌꯨ
ꯎ
ꯑꯗꯨꯒ ꯑꯃꯗꯨꯅ ꯑꯁꯒꯟꯇꯥꯅ ꯃꯩ ꯌꯥꯎꯔꯤꯕꯗ
ꯑꯣ ꯅꯨꯡꯉꯥꯏꯕ꯭ꯔꯗꯨꯅꯤ ꯇꯣꯄꯤꯛꯇ
ꯇꯣꯄꯤ ꯈꯥꯏꯁꯨ ꯇꯞꯄꯤ ꯑꯃ ꯃꯈꯇ ꯅꯠꯇꯦ ꯑꯩꯈꯣꯏꯗꯤ ꯄ꯭ꯔꯦꯛꯇꯤꯀꯦꯜꯗꯣ ꯑꯣꯖꯥ ꯑꯃ ꯇꯧꯔꯝꯕꯅꯤ ꯇꯣꯛꯈ꯭ꯔꯦ
ꯎꯝ
ꯃꯥ ꯍꯟꯗꯛꯇꯪ ꯂꯥꯛꯑꯝꯃꯁꯨ ꯇꯣꯛꯈ꯭ꯔꯦꯗꯣ ꯑꯅꯧꯕ ꯑꯣꯖꯥ ꯑꯃ ꯍꯥꯟꯅ ꯂꯩꯕ ꯑꯣꯖꯥ ꯑꯃꯅ ꯁꯤꯜꯂꯦ ꯑꯗꯨꯗꯒꯤ ꯃꯌꯥꯝ ꯄꯤꯁꯜꯂꯛꯄ ꯍꯥꯟꯅ ꯃꯥ ꯌꯥꯝ ꯇꯧꯔꯝꯗꯕ ꯃꯉꯥ ꯐ ꯀꯔꯃꯇ ꯐꯜ
ꯣꯏ ꯄꯔꯤꯇꯦꯇ ꯏꯣ ꯑꯦꯛꯖꯥꯝ ꯀꯔꯝ ꯀꯥꯟ ꯇꯧꯗꯕ
ꯝ ꯇꯥꯡ ꯀꯨꯟꯃꯔꯤ ꯀꯨꯟꯃꯉꯥ ꯑꯗꯨꯋꯥꯏꯗ ꯂꯣꯏꯗꯥꯎ
ꯀꯔꯝ ꯀꯥꯟꯗ ꯍꯧꯗꯕ
ꯆꯥꯡꯅꯤ ꯄꯥ
ꯋꯥ ꯀꯨꯏꯗ꯭ꯔꯦꯀꯣ ꯂꯥꯏꯔꯤꯛꯄꯨ ꯀꯌꯥꯝ ꯄꯥꯏꯔꯒꯦ
ꯂꯥꯏꯔꯤꯛ ꯄꯥꯍꯧꯗꯗ ꯄꯤꯊꯤ ꯆꯦꯟꯁꯤꯜꯂꯦ ꯍꯌꯦꯡ ꯉꯁꯤ ꯂꯣꯏꯁꯤꯜꯂꯒ ꯍꯌꯦꯡ ꯕꯥꯏꯟꯗꯤꯡꯗ ꯀꯩ ꯇꯧꯁꯜꯂꯒ ꯂꯣꯏ ꯂꯣꯏꯁꯤꯜꯂꯒ ꯂꯥꯛ ꯐꯥꯎꯂꯦꯈꯥꯎ
ꯎꯝ ꯍꯣꯏ ꯍꯣꯏ ꯂꯣꯏꯁꯤꯜꯂꯣ ꯂꯣꯏꯁꯤꯜꯂꯣ ꯈꯔ ꯋꯥꯕ ꯇꯥꯔꯦ ꯑꯩꯁꯨꯅꯦ ꯑꯩꯈꯣꯏꯁꯨ ꯑꯩꯁꯨ ꯀꯟꯅ ꯁꯤꯜꯂꯒ ꯍꯌꯦꯡ ꯅꯝꯊꯣꯛꯑꯅꯤ ꯑꯗꯨꯒ ꯑꯣꯖꯥꯗ ꯑꯃꯨꯛ
ꯎ ꯂꯨꯄꯥ ꯀꯌꯥꯝ ꯆꯪꯗꯣꯏꯅꯣ ꯍꯌꯦꯡ ꯅꯝꯕꯗ
ꯇꯝꯕꯗ ꯑꯩꯈꯣꯏꯗꯤ ꯃꯩꯇꯩ ꯃꯌꯦꯛꯅꯅꯦ ꯄꯦꯁ ꯑꯃꯗ ꯂꯨꯄꯥ ꯌꯥꯡꯈꯩ ꯀꯩꯗꯋꯦ ꯑꯩꯉꯣꯟꯗ ꯅꯝꯕ ꯌꯥꯏꯑꯕꯀꯣ ꯄꯦꯁ ꯑꯃꯗ ꯂꯨꯄꯥ ꯐꯤꯁ ꯇꯤ
ꯈꯁꯤ
ꯏꯁꯥꯅ ꯅꯝꯖꯕ ꯌꯥꯏꯑꯕꯀꯣ ꯑꯗꯣ ꯍꯟꯗꯛꯇꯤ ꯌꯥꯔꯔꯣꯏꯗꯕ ꯃꯣꯏ ꯄꯦꯄꯔ ꯍꯥꯞꯇꯣꯏꯅꯤꯅ ꯁꯥꯔꯅ ꯃꯣꯏꯒꯤ ꯀꯩꯅꯣꯝ ꯍꯥꯏꯔꯦꯕ ꯌꯨꯅꯤꯛ ꯀꯣꯠꯇꯅ ꯑꯃꯨꯛ ꯑꯗꯨꯒ ꯑꯗꯨꯗ ꯅꯝ ꯇꯥꯔꯗꯤ ꯍꯌꯦꯡ ꯃꯣꯏꯅ ꯑꯗꯨꯝ ꯐꯠ ꯐꯠ ꯍꯥꯞꯆꯤꯟꯈꯤꯗꯨꯣꯏꯅꯦꯕꯀꯣ ꯑꯗꯨꯗꯨꯒꯤ ꯑꯗꯨꯃꯥꯏꯅ ꯑꯃꯨꯛ ꯍꯥꯏꯕꯒꯤ ꯑꯩꯈꯣꯏꯗꯤ ꯌꯨꯅꯤꯀꯣꯠꯇꯨꯗꯤ ꯁꯣꯞꯋꯦꯌꯥꯔꯅꯦꯕ ꯑꯗꯨꯗ ꯑꯩꯈꯣꯏꯒꯤ ꯐꯣꯟꯗꯒꯤ ꯁꯣꯞꯋꯦꯌꯥꯔ ꯍꯥꯞꯇꯣꯏꯅꯦꯕ ꯂꯨꯄꯥ ꯂꯤꯁꯤꯡ ꯇꯔꯥꯃꯉꯥ ꯈꯔ ꯄꯩꯁꯥ ꯈꯔ ꯆꯪꯉꯦꯕ ꯑꯗꯣ ꯍꯥꯞꯄꯗ ꯑꯗꯨꯗꯨꯒꯤ ꯍꯥꯞꯇꯕꯒꯤ ꯑꯩꯈꯣꯏ ꯂꯦꯞꯇꯣꯞꯁꯤꯗꯤ ꯑꯩꯈꯣꯏꯁꯨ ꯆꯨꯝꯅꯒꯤ ꯁꯨꯝ ꯅꯝꯖꯕ ꯑꯣꯏꯇꯥꯔꯦ ꯅꯝꯖ ꯌꯥꯕ ꯑꯗꯨꯗ ꯍꯥꯞꯇꯨꯅꯤꯅ ꯌꯥꯔꯣꯏꯗꯕ ꯑꯗꯨꯗꯨꯒꯤ ꯍꯌꯦꯡ ꯑꯝꯇ ꯅꯝꯍꯜꯂꯨꯒꯦ ꯇꯧꯕꯅꯦ ꯃꯁꯤꯗꯣ ꯁꯦꯝꯕꯗ ꯀꯣꯛꯁꯤꯦ ꯁꯥ ꯄꯦꯁ ꯇꯔꯥ ꯌꯥꯝ ꯌꯥꯝꯗꯦ ꯇꯔꯦꯠ ꯅꯤꯄꯥꯜ ꯅꯤꯄꯥꯜ ꯑꯃꯨꯛ ꯁꯨꯔꯝꯗꯧ ꯃꯥꯜꯂꯦ
ꯄꯌꯥꯁ ꯂꯡꯈꯩꯉꯂꯤ ꯂ ꯐꯩ ꯑꯈꯩ ꯑꯈꯥꯏ ꯆꯥꯟꯗꯤꯦ
ꯎꯝ ꯇꯧꯋꯤꯅꯦ ꯃꯃꯥꯡꯒꯤ ꯀꯩꯅꯣ ꯄꯩꯁꯥ ꯌꯥꯝ ꯆꯪꯉꯤ ꯀꯩꯅꯣ ꯃꯃꯥꯡꯒꯤ ꯑꯩ ꯂꯨꯄꯥ ꯂꯤꯁꯤꯡ ꯑꯅꯤ ꯇꯥꯕ ꯌꯥꯎꯈꯤꯕ꯭ꯔꯥ ꯀꯩꯅꯣꯝ ꯇꯧꯒꯅꯤꯅꯦ ꯄꯥꯂꯤꯁ ꯌꯥꯃꯦ ꯄꯦꯄꯔ ꯑꯅꯤꯒꯤ ꯇꯧꯔꯛꯄ ꯅꯍꯥꯕꯨꯛꯀꯤ ꯕꯨꯛ ꯔꯤꯕ꯭ꯌꯨ ꯇꯧꯕꯒ ꯑꯦꯁꯥꯏꯟꯃꯦꯟꯒꯗ
ꯆꯪ ꯃꯅꯤꯛꯇ
ꯎꯝ ꯃꯥꯅꯦ ꯍꯧꯖꯤꯛꯀꯤ ꯃꯇꯝꯗ
ꯑꯩꯈꯣꯏꯁꯦ ꯍꯦꯛꯇ ꯀꯩꯅꯣꯝ ꯇꯧꯕ ꯃꯇꯝꯗ ꯑꯗꯨꯝ ꯆꯪꯉꯤ
ꯑꯥ ꯑꯗꯨꯅꯦ ꯌꯥꯗꯦ ꯅꯪꯉꯣꯟꯗꯅꯦ ꯑꯩꯒꯤ ꯋꯥ ꯉꯥꯡꯅꯔꯤꯁꯦ ꯅꯪ ꯀꯌꯥꯔꯛ ꯁꯨꯔꯒꯦ
ꯁꯤ ꯀꯩꯅꯣꯗ ꯃ
ꯑꯣ ꯃꯔꯤꯔꯛ ꯁꯨꯔꯦ ꯃꯔꯤ ꯌꯥꯔꯗꯤ ꯍꯧꯖꯤꯛ ꯑꯅꯤꯒ ꯇꯔꯨꯨꯔꯛ ꯁꯨꯍꯜꯂꯁꯦ ꯅꯪ ꯋꯥꯒꯗ꯭ꯔꯥ ꯎꯝ ꯍꯣꯏ ꯑꯗꯨꯗꯤ ꯅꯪ ꯂꯣꯏꯗ꯭ꯔꯤ ꯐꯥꯎꯕ ꯑꯩ ꯂꯣꯏꯗ꯭ꯔꯤ ꯐꯥꯎꯕ ꯇꯧꯃꯤꯟꯅꯔꯁꯤ ꯉꯗꯤ ꯁꯤꯅꯤꯅ ꯋꯥꯔꯤ ꯁꯥꯟꯅ ꯁꯥꯟꯅꯅ ꯏꯁꯇꯗꯤ ꯇꯧꯃꯤꯟꯅꯔꯁꯤ ꯅꯤꯈꯤꯜ ꯅꯤꯈꯤꯜ ꯍꯣꯏ ꯇꯨꯡꯈ꯭ꯔꯕ
ꯂꯩ ꯃꯥ ꯍꯌꯦ ꯑꯦꯛꯖꯥꯝ ꯂꯩꯇ
ꯎꯝ ꯅꯪ ꯀꯅꯥ ꯁꯅꯥꯊꯟꯗ ꯂꯩꯔꯥ ꯎꯝ ꯃꯣꯏꯗꯤ ꯅꯪꯒꯤ ꯀꯩꯅꯣꯗ ꯄꯩꯁꯥ ꯆꯪꯉꯦ ꯍꯥꯏꯕꯗꯨꯗ ꯃꯣꯏ ꯀꯩ ꯍꯥꯏ
ꯀꯃꯦ ꯍꯥꯏꯖꯤꯦ ꯀꯩꯖ
ꯃꯣꯏ ꯇꯧꯅꯤꯡꯉꯦ ꯍꯥꯏꯗ꯭ꯔꯥ
ꯍꯥꯏꯗ
ꯎꯝ
ꯍꯒꯗꯤ ꯑꯗꯨꯗꯤ ꯑꯩꯈꯣꯏ ꯃꯥ ꯐꯣꯟ ꯇꯧꯔꯝꯃꯦ ꯕꯥ ꯇꯧꯔꯛꯇꯦ
ꯎꯝ ꯈꯨꯃꯥꯗꯣ ꯃꯣꯏꯗꯣ ꯍꯟꯗꯛꯀꯤ ꯁꯝꯃꯔ ꯚꯦꯀꯦꯁꯟꯁꯦ ꯑꯁꯤꯗ ꯈꯨꯃꯥꯅꯗꯤ ꯍꯥꯏꯔꯛꯄ ꯀꯥꯟꯗ ꯁꯝꯃꯔ ꯚꯦꯀꯦꯁꯟꯗꯨꯗ ꯄꯨꯈ꯭ꯔꯤꯗꯣ ꯐꯥꯝ ꯁꯤꯠꯂꯒ ꯑꯗꯨꯒ ꯁꯦꯡꯇꯣꯛꯀꯅꯤ ꯑꯗꯨꯗꯒꯤ ꯄꯨ꯭ꯔꯤꯗꯩ ꯐꯥꯝ ꯁꯤꯠꯄ ꯉꯩꯗꯨꯒꯤ ꯄꯩꯁꯥ ꯈꯔꯗꯨꯒ ꯀꯩꯅꯣ ꯇꯧꯔꯀꯥꯟꯗ ꯈꯨꯣꯏ ꯃꯥꯥꯒꯤ ꯁꯅꯥꯃꯣꯟꯒꯤ ꯄꯩꯁꯥ ꯐꯪꯅꯤ ꯍꯥꯏꯌꯦꯕꯀꯣ ꯑꯗꯨꯗꯨꯒ ꯇꯥꯏꯜꯁ ꯅꯛꯀꯅꯤ ꯍꯥꯏꯕꯅꯦ ꯑꯗꯣ ꯑꯩꯣꯏꯕꯥꯅꯗꯤ ꯆꯠꯄꯕꯨ ꯌꯥꯗ ꯃꯥꯟꯅꯗꯦ ꯀꯩꯅꯣ ꯇꯧꯋꯤ ꯑꯉꯥꯡꯉꯩꯒꯤ ꯗꯦꯠ ꯋꯥꯟ ꯍꯥꯏꯕ ꯇꯨ ꯍꯥꯏꯕꯗꯒꯤ ꯀ꯭ꯂꯥꯁ ꯏꯂꯚꯦꯟꯒꯤ ꯀ꯭ꯂꯥꯁ ꯍꯧꯔꯅꯤꯌꯦ ꯑꯗꯨꯗꯤ ꯃꯇꯝꯗꯣ ꯅꯨꯃꯤꯠ ꯃꯉꯥꯅꯤꯇꯪ ꯅꯠꯇ꯭ꯔꯅꯦ ꯑꯗꯨꯗꯨꯗꯤ ꯈꯨꯕꯥꯅ ꯆꯠꯄꯕꯨ ꯌꯥꯗꯃꯥꯟꯂ ꯍꯥꯏꯔꯝꯕꯅꯤ ꯑꯩꯅ ꯑꯩꯁꯨ ꯅꯍꯥꯃꯨꯛꯀꯤ ꯈꯨꯠꯀꯤ ꯅꯥꯕꯒꯤ ꯇꯦꯁ ꯇꯧꯔꯝꯕꯗꯣ ꯑꯗꯨꯗꯣ ꯑꯝꯇ ꯇꯦꯁ ꯀꯩꯀꯥ ꯇꯧꯔꯣ ꯍꯥꯏꯕ ꯑꯗꯨꯗ ꯗꯣꯛꯇꯔꯗ ꯑꯝꯇ ꯆꯠꯀꯦ ꯇꯧꯕꯅꯦ ꯑꯗꯨꯗꯣ ꯍꯧꯖꯤꯛꯀꯤ ꯀꯩꯅꯣꯗꯣ ꯇꯧꯗ ꯠꯇ꯭ꯔꯤ ꯍꯥꯏꯕ ꯑꯗꯨꯏꯗꯨꯒꯤ ꯑꯩꯗꯣ ꯆꯠꯇ꯭ꯔꯤ ꯑꯗꯨꯗꯨꯅ ꯌꯨꯝꯗ ꯑꯝꯛꯇꯪ ꯆꯠꯂꯨꯒꯦꯅ ꯇꯧꯕꯅꯤ
ꯇ ꯊ ꯐ ꯑ ꯧꯔꯤ ꯀꯥ ꯑꯗꯨ ꯆꯔꯤ ꯍꯥꯏ ꯂ ꯐꯔ ꯊ
ꯀꯩꯅꯣ ꯈꯪꯗꯦ ꯍꯥꯏꯕ ꯑꯗꯨꯝ ꯈꯨꯠꯁꯦ ꯍꯧꯖꯤꯛ ꯐꯥꯎꯕꯗ ꯑꯗꯨꯝ ꯅꯥꯔ ꯂꯩꯕꯗꯣ ꯑꯗꯨꯗꯨꯗ ꯇꯦꯁ ꯇꯧꯍꯟꯗꯗꯤ ꯍꯌꯦꯡ ꯀꯩꯅꯣ ꯌꯦꯡꯉꯅꯤ ꯉꯁꯤ ꯅꯝꯕ ꯂꯣꯏꯁꯤꯜꯂꯝꯃꯅꯤ ꯑꯗꯨꯒ ꯌꯦꯡꯉꯒ ꯑꯝꯇ ꯊꯣꯛꯇ꯭ꯔꯗꯤ ꯈꯪꯗꯦꯅ ꯇꯧꯔꯤꯁꯦ ꯅꯪꯁꯨ ꯅꯥꯗꯅꯕ ꯀꯩꯅꯣ ꯍꯣꯅꯣ
ꯐꯨꯔꯤ ꯌꯥꯅ ꯊꯅꯒꯦ ꯑꯣ ꯁꯤ ꯁꯟꯗꯔ ꯂꯣꯏꯅ ꯎꯄꯥꯠꯇꯅ ꯈꯣꯡꯕ ꯏꯁꯤꯡ ꯍꯥꯥꯎ
ꯑꯣ ꯅꯪ ꯑꯁ ꯈꯣꯡ ꯅꯥꯏ ꯍꯥꯏꯔꯕ ꯑꯣ
ꯅꯪꯗꯤ ꯀꯌꯥ ꯁꯔꯦ ꯇꯧꯔ
ꯑꯩꯉꯣꯟꯗꯧ ꯑꯩ ꯀꯌꯥꯣꯅꯣ ꯑꯅꯤꯔꯛꯂꯥ ꯑꯅꯤꯔꯛꯂ ꯀꯩꯅꯣꯝꯃ ꯑꯣꯏꯈꯤꯕ ꯃꯥꯜꯂꯦ ꯑꯅꯤ ꯅꯉꯣꯟꯗꯅꯦ ꯑꯅꯤꯔꯛꯂꯣ ꯑꯃꯔꯛꯂꯣ ꯀꯩꯅꯣꯝ ꯑꯣꯏꯕꯅꯦ ꯑꯗꯨꯕꯨꯗꯤ ꯌꯦꯡꯕ ꯌꯥꯕꯅꯦ ꯌꯦꯡꯒꯦ ꯈꯪꯗꯦꯗ ꯍꯧꯖꯤꯛꯁꯦ ꯆꯦꯅꯤꯔꯨꯄ ꯃꯥꯑꯁꯨ ꯃꯣꯏ ꯃꯥꯔꯁꯇ ꯂꯨꯍꯣꯡꯉꯅꯤꯌꯦ
ꯁꯇꯥ
ꯃꯥꯔꯁꯇ ꯑꯗꯨꯒ ꯗꯃꯨꯗꯣꯔ ꯈꯪꯉꯤꯗꯅ ꯑꯩꯈꯣꯏ ꯂꯩꯀꯥꯏꯒꯤꯗꯣ ꯃꯥꯖ ꯍꯟꯗꯛ ꯂꯥꯛꯏꯕ ꯖꯨꯟꯒꯤ ꯇꯥꯡ ꯀꯩꯅꯣꯗ ꯃꯥꯄꯜꯗ ꯇꯔꯥꯃꯥꯄꯜ ꯍꯥꯏꯕ꯭ꯔꯥ ꯁꯤꯗ ꯂꯨꯍꯣꯡꯉꯅꯤ ꯍꯥꯏ ꯑꯩꯗꯤ ꯃꯁꯤ ꯄꯩꯁꯥ ꯐꯔꯦ ꯑꯩ ꯐꯦꯁ ꯋꯥꯁ ꯑꯝꯇ ꯂꯩꯇ꯭ꯔꯦ ꯑꯝꯇ ꯂꯩꯍꯧꯒꯗꯣꯏꯅꯦ ꯅꯪꯒꯤꯗꯤ ꯑꯣꯖꯥ ꯊꯥ ꯑꯃ ꯆꯥꯅꯕꯒꯤ
ꯑ ꯉꯁꯤ ꯔꯨꯝ ꯑꯃ ꯌꯦꯡ ꯆꯠꯂꯦꯕ ꯔꯣꯝꯃꯤꯌ ꯃꯣꯁꯛ ꯑꯗꯨ ꯅꯠꯇꯦ ꯀꯩꯅꯣ ꯇꯧꯕ ꯑ ꯒꯂꯤ ꯂꯩ ꯆꯠꯄ
ꯎꯝ
ꯑꯩꯅ ꯍꯧꯖꯤꯛ ꯂꯩꯔꯤꯕ ꯃꯐꯝꯁꯤꯒ ꯌꯥꯝ ꯅꯛꯅꯔꯦꯕ
ꯑꯣ
ꯑꯩꯌꯣꯟꯗ ꯌꯥꯝ ꯐꯖꯖꯥꯥꯟ
ꯀꯄꯥ ꯀꯌꯥ
ꯄꯣꯂꯤꯤꯁꯤꯤꯡ ꯇꯔꯨ ꯑꯣꯏ ꯑꯗꯨ
ꯑꯗꯨꯒꯤꯁꯤꯅ ꯀꯌꯥ
ꯉꯅꯤꯁꯤ ꯇꯧ ꯆꯣꯉ
ꯑꯗꯨꯏ ꯅꯪ ꯍꯧꯖꯤꯛꯀꯤꯗꯨꯗ ꯂꯩꯔꯄ ꯌꯥꯔꯣꯏꯗꯥ
ꯂꯞ ꯃꯜꯂꯦꯗꯣ
ꯑꯣ ꯏꯃꯨꯡꯅ ꯂꯥꯞꯃꯟꯕꯠ ꯁ ꯐꯖ ꯇꯥꯔꯁꯨ ꯂꯥꯞꯃꯟꯕꯗꯤ ꯅꯪ ꯋꯥꯅꯤ ꯍꯥꯏꯕ ꯅꯠꯇ꯭ꯔꯥ
ꯍꯧꯖꯤꯛ ꯂꯩꯕꯁꯤꯕꯨ ꯋꯥꯑꯕ ꯁꯤ ꯃꯐꯝꯁꯦ ꯀ꯭ꯂꯥꯁ ꯆꯠꯄꯗ ꯑꯗꯨꯝ ꯍꯦꯛꯇ ꯅꯪ ꯑꯗꯨ ꯌꯥꯏ
ꯃꯥꯅꯤ ꯃꯥꯅꯦ ꯑꯗꯒꯤ ꯅꯛꯄꯁꯤꯅ ꯑꯃꯨꯛ ꯃꯇꯝꯁꯨ ꯃꯥꯡꯍꯟꯗ꯭ꯔꯦ ꯑꯗꯨꯗꯨꯅ ꯑꯗꯨꯝ ꯌꯦꯡꯍꯧꯋ ꯈꯨꯗꯣꯡ ꯆꯥꯕꯗꯣ ꯂꯨꯄꯥ ꯂꯤꯁꯤꯡ ꯑꯃ ꯑꯅꯤ ꯍꯦꯜꯂꯁꯨ ꯅꯪꯅ ꯈꯨꯗꯣꯡ ꯆꯥꯒꯗꯕꯗꯣ ꯑꯗꯨꯝ ꯌꯦꯡꯍꯧꯋ
ꯎꯝ ꯁꯝ ꯂꯩꯍꯧꯋꯦꯕꯀꯣ ꯃꯤꯗꯣ ꯑꯃꯈꯛꯇꯅꯤ ꯃꯤ ꯑꯃ ꯂꯩꯕ ꯇ ꯇꯔꯠ ꯆꯉ ꯄꯤ ꯑꯣꯏ ꯇꯔꯦꯠꯐꯥꯎ ꯌꯥꯅꯤ ꯑꯗꯨꯗ ꯔꯨꯝꯗꯨ ꯐꯖꯩꯑꯕ ꯂꯧꯒꯦ ꯇꯧꯕꯁ ꯑꯗꯨꯗꯣ ꯌꯨꯝꯗ ꯌꯥꯗ꯭ꯔ ꯍꯥꯏꯗꯤ ꯀꯩꯝꯇ ꯌꯥꯎꯗ꯭ꯔ
ꯑꯣ
ꯍꯥꯏꯗꯤ ꯚꯦꯟꯇꯤꯂꯦꯁꯟꯗꯨꯣ ꯈꯔ ꯄꯥꯗ꯭ꯔꯕ ꯑꯝꯇ ꯌꯥꯝ ꯁꯥꯔꯗꯕ
ꯑꯗꯨꯗꯤ ꯍꯣꯏ ꯃꯥꯅꯦ
ꯑꯣ ꯍꯣꯏ ꯌꯥ ꯑꯗꯨꯗꯤ ꯏꯆꯦ ꯊ ꯊꯝꯅꯕ ꯇꯧꯔꯒꯦ
ꯑꯥ ꯊꯝꯃꯣ ꯊꯝꯃꯣ ꯅꯪꯁꯨ ꯇꯧꯖꯔꯣ ꯅꯊꯧꯗꯣ ꯑꯗꯨꯒꯅꯦ ꯅꯪꯒꯤ ꯅ ꯊꯧꯗꯨ ꯍꯦꯛ ꯂꯣꯏꯕꯒꯅꯦ ꯃꯦꯟꯊꯣꯛ ꯃꯦꯟꯁꯤꯟ ꯇꯧꯔꯒ ꯑꯗꯨꯝ ꯇꯧꯔꯛꯑꯣ ꯍꯣꯏ ꯍꯣꯏ ꯉꯁꯤꯒꯤꯗꯤ ꯊꯝꯃꯒꯦ ꯊꯝꯃꯒꯦ